ꯑꯥ ꯁꯥꯏ ꯇꯥꯕ꯭ꯔꯣ ꯑꯩꯖꯨꯆꯨ ꯎꯝ
ꯍꯜꯂꯣ ꯍꯜꯂꯣ ꯇꯥꯏ ꯇ ꯇꯥꯏ
ꯀꯩꯅꯣ ꯅꯪꯗꯤ ꯋꯥꯆꯦꯞꯇ ꯇꯧꯔꯛꯑꯦ ꯋꯥꯆꯦꯞꯇ ꯅꯠꯇꯦ ꯍꯥꯏꯔꯒ
ꯏꯁ ꯁꯤ ꯁꯤ ꯁꯤꯆꯤ ꯆꯤ
ꯇꯥꯞ
ꯑꯥ ꯁꯠꯇꯦꯁꯨ ꯑꯥ ꯈꯪꯉꯦ ꯈꯪꯉꯦ
ꯋꯥ ꯆꯦꯞꯇ ꯇꯧꯕ ꯌꯥꯗꯦ
ꯀꯩꯒꯤ
ꯋꯥꯆꯦꯞꯇ ꯌꯥꯗꯦꯕ ꯅꯨꯡꯉꯥꯢꯇꯦꯕ ꯋꯥꯆꯦꯞꯇ ꯋꯥꯔꯤ ꯁꯥꯕꯗꯣ ꯈꯪꯕ꯭ꯔꯥ ꯃꯦ__
ꯌꯥꯔꯦ
ꯑꯗꯨꯝ ꯅꯨꯡꯉꯥꯢꯇꯕ
ꯑꯦꯍꯦ ꯌꯥꯔꯦ ꯌꯥꯔꯦ
ꯎꯝ ꯀꯩꯗꯧꯔꯤꯅꯣ
ꯐꯝꯔꯒ ꯂꯩꯌꯦꯅ ꯉꯁꯤꯗꯤ ꯀꯔꯤ ꯇꯧꯋꯤꯅꯤ ꯂꯝ ꯆꯠꯀꯅꯤ ꯑꯗꯨꯅꯤꯅ ꯉꯥꯢꯍꯥꯛ ꯂꯩꯔꯒ
ꯆꯥꯛ ꯆꯥꯔꯕꯣ
ꯆꯥꯗ꯭ꯔꯤꯌꯦ ꯑꯩꯈꯣꯢꯗꯤ
ꯌꯥꯝ ꯊꯦꯡꯉꯤꯅ
ꯊꯦꯡꯉꯦ ꯍꯣꯢ ꯉꯁꯤꯗꯤ ꯈꯔ ꯊꯦꯡꯅ ꯆꯥꯒꯦ ꯑꯗꯨꯒ ꯂꯥꯝ ꯆꯠꯀꯗꯧꯕ ꯂꯩꯕꯅꯤꯅ
ꯑꯥ ꯉꯔꯥꯡꯅ ꯄꯨꯡ ꯀꯌꯥꯗ ꯇꯨꯝꯕ꯭ꯔꯥ ꯅꯪ ꯉꯔꯥꯡꯗꯣ ꯄꯨꯡ ꯀꯌꯥꯗ ꯇꯨꯝꯕ꯭ꯔꯕ
ꯉꯔꯥꯡ ꯑꯦꯂꯚꯦꯟ ꯊꯥꯔꯇꯤ ꯋꯥꯢ ꯇꯨꯝꯃꯦ
ꯌꯥꯝ ꯊꯦꯡꯉꯤꯅ
ꯊꯦꯡꯉꯦ ꯅꯔꯥꯡꯗꯤ ꯏꯃꯥꯟꯅꯕ ꯂꯥꯛꯄꯅꯤꯅ ꯑꯗꯨꯝ ꯋꯥꯔꯤ ꯁꯥ ꯁꯥꯔꯒ ꯐꯨꯠꯕꯣꯜꯒꯤ ꯋꯥꯔꯤ ꯁꯥ ꯁꯥꯔꯒ ꯂꯩꯔꯦ
ꯅꯩꯔꯦꯅꯦ ꯔꯣꯅꯦꯜꯗꯣꯅꯤ ꯍꯥꯢꯕ ꯅꯠꯇ꯭ꯔꯣ ꯅꯪꯒꯤꯗꯣ
ꯍꯣꯢ ꯗ ꯑꯩꯗꯤ ꯑꯥꯏꯀꯟ ꯃꯥꯒꯤ ꯅꯨꯡꯁꯤꯕꯁꯦ ꯍꯣꯡꯕ ꯉꯝꯗꯦ
ꯎꯝꯅꯃꯥꯏ
ꯉꯁꯤꯗꯤ ꯀꯔꯤ ꯇꯧꯒꯦꯔꯣ ꯇꯕ꯭ꯔꯣ ꯍꯜꯂꯣ
ꯑꯗꯨꯒꯗꯣ ꯍꯥꯢꯔꯛꯀꯅꯨ ꯃꯩꯇꯩ ꯂꯣꯟ ꯉꯥꯡꯉꯨ ꯍꯥꯢꯔꯒ ꯅꯪ ꯌꯥꯗꯦꯕꯣ
ꯑꯩ ꯑꯩꯅ ꯍꯥꯢꯔꯤꯁꯤꯗꯤ ꯉꯁꯤꯗꯤ ꯀꯔꯤ ꯇꯧꯒꯦꯔꯣ ꯍꯥꯢꯔꯒ
ꯇꯥꯗꯦ ꯅꯦꯠꯋꯥꯛꯁꯤ ꯌꯥꯗ꯭ꯔꯦ
ꯉꯁꯤ ꯀꯔꯤ ꯇꯧꯒꯦꯔꯣ ꯂꯩꯁꯥꯕꯤ ꯇꯥꯗꯕ꯭ꯔꯣ
ꯂꯥꯏꯔꯤꯛ ꯄꯥꯕ ꯆꯠꯂꯦ
ꯂꯥꯏꯔꯤꯛ ꯄꯥꯕꯁꯤꯗ ꯀꯣꯏꯔꯨꯁꯦꯅ
ꯀꯥꯏꯗ ꯀꯣꯏꯔꯨꯁꯤ ꯍꯥꯏꯕꯅꯣ
ꯑꯦꯁ ꯅꯪꯅ ꯖꯨ ꯆꯠꯁꯦ ꯖꯨ ꯆꯠꯀꯅꯤ ꯑꯃꯔꯣꯝ ꯆꯠ ꯑꯃꯔꯣꯝ ꯆꯠꯀꯅꯤꯅ
ꯑ ꯆꯠꯇꯦ ꯑꯗꯨ ꯅꯨꯃꯤꯠꯇꯣ ꯀꯩꯅꯣ ꯅꯣꯡ ꯌꯥꯝ ꯆꯨꯌꯦ ꯑꯗꯨꯒꯤ ꯆꯠꯇ꯭ꯔꯦ ꯑꯩꯈꯣꯏꯁꯨ
ꯑꯦ ꯅꯣꯏ ꯍꯥꯏꯕ ꯅꯠꯇꯦ ꯅꯪꯒ ꯑꯩꯁꯨ ꯀꯣꯏꯔꯨꯁꯦ ꯍꯥꯏꯕꯅꯦꯗ
ꯌꯥꯔꯦ ꯌꯥꯔꯦ
ꯂꯥꯛꯑꯣ ꯍꯥꯢꯔ ꯂꯥꯛꯄ ꯃꯇꯝꯗꯗꯤ ꯑꯃꯨꯛꯀ ꯇꯜꯂꯦ ꯍꯥꯢꯔꯛꯈꯤꯅꯤ
ꯂꯥꯛꯎꯅ ꯉꯥꯢꯔꯝꯒꯦ
ꯌꯥꯔꯦꯍꯦ ꯌꯥꯔꯦꯍꯦ ꯑꯦ ꯑꯁꯦꯡꯕ ꯉꯥꯡꯑꯣ
ꯑꯩ ꯅꯨꯡꯁꯤꯕ꯭ꯔꯕ
ꯀꯔꯤ ꯅꯣ ꯅ ꯅ ꯅꯪꯕꯨ ꯅꯨꯡꯁꯤ ꯁꯤꯗ꯭ꯔꯗꯤ ꯀꯅꯥꯕꯨ ꯅꯨꯡꯁꯤꯒꯅꯤ
ꯃꯗꯤꯕꯣ
ꯌꯥꯔꯦ ꯌꯥꯔꯦ ꯅꯪꯅꯅꯦ ꯅꯪꯅꯅꯦ ꯅꯪꯅꯅꯦ ꯑꯩꯕꯨ ꯅꯨꯡꯁꯤ ꯗꯔꯤꯗꯣ
ꯊꯃꯣꯏ ꯁꯦꯡꯅ ꯅꯨꯡꯁꯤꯕ꯭ꯔꯕ
ꯑꯦꯁ ꯊꯝꯃꯣꯏ ꯁꯦꯡꯅ ꯅꯪꯕꯨ ꯎꯅꯔꯥ ꯍꯥꯏꯔꯤꯗꯨꯗꯤ ꯊꯝꯃꯣꯏꯗ ꯅꯠꯇꯦ ꯀꯤꯠꯅꯤꯁꯨ ꯌꯥꯎꯋꯦ ꯍꯥꯏꯅ ꯑꯩꯅ
ꯎꯝ
ꯀꯤꯠꯅꯤꯁꯦ ꯂꯥꯡꯁꯨ ꯌꯥꯎꯋꯦ ꯑꯩꯒꯤꯗ ꯅꯪꯕꯨ ꯅꯨꯡꯁꯤ
ꯃꯥꯜꯂꯦ ꯌꯥꯝꯅ ꯃꯥꯜꯂꯦ
ꯅꯪꯕꯨ ꯅꯨꯡꯁꯤꯕꯁꯦ ꯅꯪꯅ ꯍꯣꯏ ꯍꯥꯏꯕꯗꯣ ꯋꯥꯕꯒꯤꯅꯦꯕ ꯀꯔꯤꯒꯤ ꯑꯗꯨꯗꯣ ꯑꯗꯨꯛ ꯋꯥꯕ ꯁꯥꯕ꯭ꯔꯣ
ꯅꯨꯡꯁꯤꯌꯦ
ꯑꯦ ꯅꯪꯒꯤ ꯅꯨꯡꯁꯤꯕ ꯑꯗꯨꯗꯤ ꯑꯩ ꯅꯪꯒꯤ ꯅꯨꯡꯁꯤꯕꯗꯨꯗꯤ ꯂꯣꯂꯤꯄꯣꯞ ꯂꯣꯂꯤꯄꯣꯞꯀꯤ ꯅꯨꯡꯁꯤꯕꯒꯨꯝꯕꯅꯤꯗ ꯉꯥꯏꯍꯥꯛ ꯆꯨꯞ ꯉꯥꯏꯍꯥꯛ ꯃꯪ ꯑꯗꯨꯅꯤꯗ
ꯃꯤꯅꯤꯠ ꯃꯤꯅꯤꯠ ꯇꯔꯥ ꯃꯤꯅꯤꯠ ꯃꯉꯥꯗ ꯃꯥꯡꯕꯗꯨꯅꯦꯕ ꯅꯪꯒꯤ ꯅꯨꯡꯁꯤꯕꯁꯦ ꯑꯩꯈꯣꯏꯒꯤ ꯅꯨꯡꯁꯤ ꯕꯗꯤ ꯗꯥꯏꯃꯟ ꯗꯥꯏꯃꯟꯒꯨꯝꯕ ꯅꯨꯡꯁꯥꯅ ꯌꯩꯔꯁꯨ ꯅꯣꯡꯅ ꯁꯤꯠꯂꯁꯨ ꯅꯨꯡꯁꯤꯠꯅ ꯁꯤ ꯁꯤꯠꯂꯁꯨ ꯃꯥꯡꯕ ꯌꯥꯗꯕ ꯗꯥꯏꯃꯟ
ꯑꯦ
ꯅꯣꯏꯒꯤꯗꯨꯅ ꯂꯣꯂꯤꯄꯣꯞ ꯅꯨꯡꯁꯥꯗ ꯊꯝꯃꯦ ꯃꯦꯜ ꯇꯧꯋꯦ ꯏꯁꯤꯡꯗ ꯊꯝꯃꯦ ꯏꯁꯤꯡ ꯑꯣꯜꯂꯦ ꯍꯥꯥ ꯅꯨꯡꯁꯤꯠꯇ ꯊꯝꯃꯦ ꯅꯨꯡꯁꯤꯅ ꯍꯨꯝꯃꯦ ꯄꯥꯏꯌꯦ ꯑꯗꯨꯅꯦꯕ ꯑꯩꯈꯣꯏꯗꯤ ꯑꯗꯨ ꯅꯠꯇꯦ ꯗꯥꯏꯃꯟ ꯅꯣꯡ ꯂꯥꯛ ꯂꯥꯛꯁꯤꯅꯣ ꯅꯨꯡꯁꯤꯠ ꯂꯥꯛꯁꯤꯅꯣ ꯏꯁꯤꯡ ꯂꯥꯛꯁꯤꯅꯣ ꯂꯦꯞꯀꯦ ꯈꯜꯂꯤꯌꯦ ꯑꯩꯗꯤ
ꯋꯥ ꯁꯤꯗꯤ ꯉꯥꯡꯕ ꯌꯥꯝ ꯍꯩꯌꯦꯀꯣ
ꯏꯁ ꯅꯪꯁꯨ
ꯍꯣꯌꯦ
ꯑꯗꯣ ꯉꯔꯥꯡꯗꯤ
ꯑꯩꯒꯤ ꯊꯃꯣꯏ ꯌꯥꯗ꯭ꯔꯦ ꯍꯥꯏꯕ꯭ꯔꯣ ꯅꯪꯒꯤ ꯌꯥꯗ꯭ꯔꯦ ꯍꯥꯏꯕ꯭ꯔꯣ ꯍꯜꯂꯣ ꯅꯦꯠꯋꯥꯛ
ꯑꯩꯗꯤ
ꯅꯪꯕꯨ ꯃꯤꯅ ꯍꯜꯂꯛꯑꯣ ꯍꯥꯏꯔꯦ ꯑꯃꯨꯛ ꯃꯥꯡꯈ꯭ꯔꯦꯅꯦꯍꯦ ꯇꯥꯕ꯭ꯔꯣ ꯑꯦ ꯔꯥ ꯍꯜꯂꯣ
ꯕꯦꯔꯥꯅꯤꯗ
ꯀꯔꯤꯅꯣ ꯅꯪꯒꯤ ꯅꯦꯠꯋꯥꯛꯁꯦ
ꯅꯪꯒꯤ ꯑꯣꯏꯔꯝꯅꯤ ꯅꯪ ꯒꯤ ꯅꯦꯠꯋꯥꯥꯛ ꯅꯨꯡꯉꯥꯏꯇꯕ ꯑꯣꯏꯔꯝꯅꯤ
ꯌꯥꯔꯦ
ꯇꯥꯕ꯭ꯔꯣ
ꯑꯩꯒꯤꯗꯨꯕꯨ ꯃꯊꯪꯗ
ꯑꯩꯒꯤꯁꯨꯨꯅꯦ
ꯐꯥꯏꯚ ꯖꯤ ꯑꯦꯟ ꯋꯤꯗ ꯖꯤꯑꯣ ꯐꯥꯏꯕꯔ
ꯑꯩꯒꯤꯁꯨꯅꯦ ꯅꯪꯒꯤ ꯑꯣꯏꯔꯝꯅꯤ ꯌꯥꯗꯦ ꯏꯁ ꯌꯥꯔꯦꯗ ꯅꯪꯁꯨꯨ
ꯑꯩꯒꯤꯗꯨꯗꯤ
ꯎꯁꯨꯨ ꯎꯗ꯭ꯔꯒ ꯎꯁꯨꯨ ꯎꯗ꯭ꯔꯒ
ꯎꯗꯕ ꯑꯩꯅ ꯂꯣꯏ ꯈꯪꯉꯦ ꯌꯥꯔꯦ ꯑꯦ ꯄꯨꯨꯅꯥ ꯑꯣꯏ ꯌꯧ
ꯌꯥꯔꯦ ꯅꯪ ꯎꯗꯦ ꯏꯁ
ꯇꯨꯝꯃꯤ
ꯎꯁꯨ ꯎꯅꯗꯦ ꯈꯪꯁꯨ ꯈꯪꯅꯗꯦ
ꯐꯤꯛꯁ
ꯇꯥꯕ꯭ꯔꯣ
ꯊꯥꯁꯥ ꯇꯥꯏ ꯇꯥꯏ ꯇꯥꯏ ꯑꯗꯨ
ꯀꯔꯤ ꯌꯦꯟꯁꯥꯡ
ꯍꯥꯥ ꯅꯠꯇꯦ ꯅꯠꯇꯦ ꯑꯩꯈꯣꯏꯗꯤꯀꯣ
ꯍꯧꯈ꯭ꯔꯦ ꯑꯥ ꯊꯔꯣꯏ ꯆꯥꯏ ꯊꯔꯣꯏ ꯆꯥꯏ
ꯊꯔꯣꯏ ꯊꯔꯣꯏ ꯉꯁꯤꯁꯨ ꯊꯔꯣꯏ
ꯑꯦ ꯉꯔꯥꯡꯗꯤ ꯆꯥꯕ ꯅꯠꯇꯦ
ꯑꯦꯇꯤꯟꯒ
ꯎꯝ
ꯒꯌꯥꯟ ꯇꯥꯔꯦ ꯒꯌꯥꯟ ꯇꯥꯔꯦ ꯑꯗꯣ ꯊꯔꯣꯏ ꯕꯥꯎꯇꯤ ꯄꯤꯖꯧꯗꯅ
ꯗꯦꯠ ꯐꯣꯔꯇꯤ ꯑꯥ ꯇꯥ ꯅꯪꯒꯤ ꯅꯦꯠꯋꯥꯔꯛ ꯅ ꯑꯣꯏꯔꯝꯅꯤꯗ ꯑꯩꯈꯣꯏꯒꯤꯗꯤ ꯅꯦꯠꯋꯥꯔꯛ ꯌꯥꯝ ꯅꯨꯡꯉꯥꯏꯕꯅꯦ ꯅꯪꯒꯤꯁꯤ ꯌꯥꯗꯦꯗ
ꯑꯗꯨꯒ ꯅꯪ ꯇꯥꯗꯕ꯭ꯔꯣ
ꯀꯩ ꯍꯥꯕ
ꯑꯊꯥꯞ ꯅꯨꯡꯉꯥꯢ